ꯇꯔꯕꯣ ꯑꯣ ꯀꯩꯗꯧꯔꯝꯃꯤꯅꯣ ꯍꯧꯖꯤꯛꯄꯨ
ꯑꯩꯁꯦ ꯀꯩꯅꯣ ꯇꯧꯔꯝꯕꯅꯦ ꯎꯝ ꯈꯣꯡꯎꯞ ꯀꯥꯞ ꯊꯥꯒꯦꯅꯅꯦ ꯇꯧꯔꯝꯕꯅꯤ ꯑꯗꯨꯒ ꯀꯩꯅꯣ ꯇꯧꯔꯤꯕ ꯆꯥꯛꯁꯤ ꯆꯥꯗ꯭ꯔꯤ ꯑꯗꯣ ꯈꯣꯡꯎꯞ ꯀꯥꯞꯊꯥꯒꯦ ꯇꯧꯕꯁꯤꯗ ꯅꯣꯡꯁꯦ ꯃꯪꯖꯤꯜ ꯂꯩꯔꯝꯃꯦꯅ ꯁꯨꯝ ꯈꯣꯡꯎꯞꯁꯦ ꯁꯨꯝ ꯇꯣꯡꯅꯗꯕꯒꯤꯅꯦ ꯑꯩꯈꯣꯏꯒꯤ ꯁꯨꯖꯥ ꯀꯥꯈꯠꯄꯗꯧꯅ ꯂꯩꯕꯗꯣ ꯇꯧꯋꯦ ꯑꯗꯣ ꯑꯩꯅ ꯅꯨꯡꯁꯥꯗ ꯐꯧꯗꯣꯛꯀꯦ ꯇꯧꯕ ꯑꯗꯣ ꯅꯨꯡꯁꯥ ꯐꯖꯅ ꯍꯧꯖꯤꯛ ꯊꯣꯛꯇꯕꯅꯤꯅ ꯑꯩꯅ ꯊꯥꯕꯗꯣ ꯍꯣꯔꯦꯟ ꯇꯞꯅ ꯊꯥꯔꯒꯦ ꯅꯨꯡꯁꯥ ꯊꯣꯛꯂꯛꯑꯒ ꯑꯣꯏꯕ꯭ꯔꯥ ꯅꯠꯇ꯭ꯔꯒꯅ ꯍꯣꯔꯦꯟ ꯁꯨꯝ ꯀꯩꯅꯣꯁꯦ ꯑꯌꯤꯡ ꯑꯁꯥꯁꯦ ꯁꯨꯝ ꯑꯩꯅ ꯃꯪꯉꯤꯉꯩ ꯅꯣꯡ ꯃꯪꯉꯤꯉꯩ ꯊꯥꯖꯟꯕ ꯅꯨꯡꯉꯥꯏꯇ꯭ꯔꯕ ꯁꯦꯡꯇꯣꯛꯑꯒꯦꯅ ꯑꯗꯨꯃꯥꯏꯅ ꯇꯧꯔꯝꯃꯤꯖꯥꯠꯅꯤ
ꯆꯥꯛꯇꯤ ꯆꯥꯔꯕꯣ ꯀꯃꯥꯏꯅ ꯇꯧꯔꯒꯦ
ꯎꯝ ꯆꯥꯛ ꯆꯥꯗ꯭ꯔꯤ ꯂꯣꯏꯗꯤ ꯂꯣꯏꯍꯧꯔꯕꯅꯦ ꯀꯩꯅꯣ ꯇꯧꯋꯦ ꯀꯩꯅꯣ ꯁꯤꯡꯖꯨ ꯇꯧꯗꯣꯏꯔꯥ ꯀꯩꯗꯧꯗꯣꯏꯅꫭ ꯈꯪꯗꯦ ꯑꯃꯗꯒꯤ ꯇꯧꯍꯧꯕꯅꯦ ꯑꯗꯨꯃꯥꯏꯅ ꯑꯁꯣꯝ ꯆꯥꯛ ꯊꯣꯡꯕꯃꯤꯗꯨꯅ ꯑꯗꯨꯒꯤ ꯉꯥꯏꯍꯥꯛꯁꯨ ꯉꯥꯏꯅꯔꯤ ꯅꯪꯗꯤ ꯆꯥꯔꯕꯣ
ꯑꯩꯁꯨ ꯆꯥꯔꯗꯤ ꯆꯥꯛꯄꯨꯗꯤ ꯂꯣꯏꯔꯦ ꯂꯣꯏꯔꯦ ꯁꯧꯒꯤ ꯊꯣꯡꯉꯑꯦ ꯑꯗꯒꯤ ꯕꯣꯔꯥ ꯇꯧꯔꯦ ꯊꯥꯡꯖꯤꯡꯅꯦ ꯑꯗꯒꯤ ꯏꯀꯥꯏꯊꯕꯤ ꯀꯩꯀꯩꯅꫭ ꯇꯧꯔꯒ ꯁꯤꯡꯖꯨ ꯑꯃ ꯁꯨꯔꯦ ꯑꯗꯨ ꯆꯥꯔꯒ ꯑꯩꯁꯨ ꯊꯕꯛ ꯆꯠꯀꯦ ꯇꯧꯕꯅꯦꯕꯀꯣ ꯅꯣꯡꯁꯨ ꯃꯪꯕꯁꯤꯗ ꯑꯗꯨꯝ ꯇꯟ ꯂꯩꯔꯦ ꯑꯗꫭ ꯊꯕꯛ ꯆꯠꯄ ꯍꯥꯏꯁꯤ ꯒꯥꯔꯤ ꯑꯆꯧꯕ ꯀꯩꯒꯨꯝꯕꯗ ꯆꯠꯈ꯭ꯔꯗꯤ ꯐꯩꯗꯅꯀꯣ ꯑꯩꯈꯣꯏꯗꯤ ꯑꯃꯨꯛ ꯒꯥꯔꯤ ꯃꯇꯥꯗ ꯀꯩꯗ ꯑꯃꯨꯛ ꯆꯠꯇꯣꯏꯅꯤꯅ ꯆꯠꯇꯣꯏ ꯃꯐꯝꯁꯨ ꯌꯥꯝ ꯂꯥꯞꯄ ꯍꯥꯏꯇꯥꯔꯦꯀꯣ ꯃꯊꯥꯡ ꯃꯊꯥꯡ ꯑꯗꯒꯤ ꯑꯩꯈꯣꯏ ꯆꯨꯝꯅ ꯆꯦꯜꯂꯤꯕ ꯒꯥꯔꯤ ꯇꯣꯡꯒꯦ ꯍꯥꯏꯇꯥꯔꯁꯨ ꯃꯊꯥꯡ ꯃꯊꯥꯡ ꯑꯅꯤ ꯇꯣꯡꯗꯣꯏꯕ ꯁꯤꯅ ꯕꯖꯥꫪꯕꯨꯛ ꯑꯃꯨꯛ ꯇꫭꯡꯉꯅꯤ ꯕꯖꯥꯔꯗꯩ ꯑꯃꯨꯛ ꯑꯗꯨ ꯈꯔ ꯆꯠꯄ ꯃꯐꯝ ꯃꯨꯛ ꯆꯠꯇꯣꯏꯅꯦꯕ ꯑꯗꯨꯗꯨꯒꯤ ꯑꯁ ꯇꯜꯂꯦ ꯇꯧꯗꯣꯏꯁꯦ ꯅꯣꯡꯁꯨ ꯇꯥꯗ꯭ꯔꯗꯤ ꯐꯕꯀꯣ ꯅꯣꯡꯁꯦ ꯍꯥꯏꯕꯗꯤ ꯅꯨꯡꯁꯥ ꯁꯥꯔꯦ ꯍꯥꯏꯗꯤ ꯅꯣꯡ ꯇꯥꯍꯟꯅꯤꯡꯉꯤ ꯍꯥꯏꯗꯤ ꯏꯪꯍꯟꯅꯤꯡꯉꯤ ꯍꯥꯏ ꯇꯔꯦ ꯅꯣꯡ ꯇꯥꯔꯦ ꯑꯃꯨꯛ ꯅꯨꯡꯁꯥ ꯁꯥꯍꯟꯅꯤꯡꯉꯤ ꯇꯧꯔꯤꯁꯤꯕꯣꯕ
ꯃꯥꯅꯦ ꯑꯗꯨꯁꯨ ꯑꯗꯨꯅꯦ ꯑꯗꯣ ꯑꯩꯈꯣꯏꯒꯤ ꯁꯨꯝ ꯒꯥꯔꯤ ꯃꯆꯥꯗ ꯆꯠꯄ ꯅꯠꯇ꯭ꯔꯒꯅ ꯁꯨꯝ ꯑꯩꯈꯣꯏꯒꯤ ꯃꯇꯦꯛ ꯃꯌꯥ ꯍꯥꯏꯗꯤ ꯒꯥꯔꯤꯗ ꯂꯥꯏꯟ ꯒꯥꯔꯤꯗ ꯆꯠꯄꯁꯨ ꯆꯠꯄꯩ ꯊꯕꯛꯁꯤꯗ ꯅꯣꯡ ꯆꯤꯡ ꯆꯨꯔꯒꯗꯤ ꯍꯥꯏꯕꯗꯤ ꯑꯃꯨꯛ ꯆꯠꯊꯣꯛ ꯆꯠꯁꯤꯟꯖꯦ ꯌꯥꯝ ꯅꯨꯡꯉꯥꯏꯇꯦꯗꯅ ꯁꯨꯝ ꯂꯩꯈꯣꯝ ꯇꯩꯕ ꯈꯣꯠꯄ ꯑꯃ ꯑꯗꯨꯒꯤ ꯍꯥꯏꯔꯨꯔꯒꯗꯤ ꯒꯥꯔꯤ ꯑꯆꯧꯕꯅꯗꯤ ꯂꯥꯛꯆꯔꯛꯄ ꯕꯨꯖꯥꯅꯤ ꯏꯁꯥꯒꯤ ꯂꯩꯔꯒꯗꯤ ꯑꯗ ꯑꯩꯈꯣꯏꯁꯨꯅꯦ ꯇꯧꯔꯤꯁꯦ ꯒꯥꯔꯤ ꯃꯆꯥ ꯑꯣꯏꯕꯅꯤꯅ ꯑꯗꯒꯤ ꯑꯃꯨꯛ ꯇꯉꯥꯏ ꯐꯔꯛꯇ꯭ꯔꯒꯗꯤ ꯁꯨꯝ ꯆꯠꯊꯣꯛꯄꯗ ꯑꯩꯈꯣꯏ ꯂꯥꯏꯟꯗ ꯆꯠꯂꯛꯄꯗ ꯅꯣꯡ ꯆꯤꯡ ꯆꯨꯔꯛꯄꯁꯦ ꯁꯤꯃꯗꯤ ꯁꯦꯝꯃꯗꯤ ꯁꯨꯡꯅꯨꯡ ꯅꯨꯡꯉꯥꯏꯇ꯭ꯔꯦ ꯌꯥꯝꯅ ꯁꯨꯝ ꯑꯗꯨꯒꯤ ꯍꯥꯏꯔꯨꯔꯒꯗꯤ ꯅꯣꯡꯗꯤ ꯇꯥꯍꯟꯅꯤꯡꯗꯦ ꯑꯗꯨꯒ ꯑꯍꯤꯡꯒꯤ ꯃꯠ ꯃꯇꯝꯒꯨꯝꯕ ꯑꯩꯈꯣꯏꯅ ꯇꯨꯝꯃꯤꯉꯩ ꯃꯇꯝꯗ ꯑꯣꯏꯅ ꯇꯥꯍꯟꯅꯤꯡꯉꯤ ꯍꯥꯏꯕꯗꯤ ꯄꯣꯊꯥ ꯃꯇꯝꯗ ꯅꯨꯡꯉꯥꯏꯅ ꯑꯗꯨꯒ ꯑꯌꯨꯛ ꯅꯨꯡꯊꯤꯟꯗ ꯆꯨꯕꯁꯤꯗꯤ ꯊꯕꯛ ꯆꯠꯄꯝꯁꯤ ꯕꯤꯕꯨꯂꯥ ꯆꯨꯕꯣꯏ ꯂꯥꯛꯄꯣꯏ ꯇꯧꯋꯦꯕ ꯑꯩꯈꯣꯏꯁꯨ
ꯑꯗꯨꯅꯦ ꯍꯟꯗꯛꯁꯦ ꯅꯣꯡꯁꯦ ꯌꯥꯝ ꯇꯥꯕ ꯃꯥꯜꯂꯒꯀꯣ ꯍꯥꯏꯗꯤ ꯂꯧꯕꯨꯛꯇ ꯏꯁꯤꯡ ꯂꯩꯅꯕ ꯍꯣꯠꯅꯕ ꯇꯥꯕꯗꯤ ꯅꯠꯇꯕꯀꯣ ꯑꯗꯨꯝ ꯉꯥꯛꯇꯁꯦ ꯅꯣꯡꯁꯤ ꯃꯥꯒꯤ ꯑꯗꯨꯝ ꯇꯥꯅꯤꯡꯕ ꯀꯥꯟꯗ ꯇꯛ ꯇꯥꯕ ꯑꯩꯈꯣꯏ ꯁꯤꯁꯨ ꯇꯥꯔꯝꯕꯁꯦ ꯊꯪꯅꯕ ꯂꯩꯀꯥꯏꯗ꯭ꯔꯥ ꯈꯨꯟ ꯍꯥꯏꯒꯗ꯭ꯔꯥ ꯁꯤ ꯆꯠꯂꯨꯀꯥꯟꯗ ꯏꯀꯪ ꯀꯪꯉ ꯂꯩꯔꯝꯒꯅꯦꯕ ꯏꯅꯛ ꯅꯛꯅꯕ ꯄꯣꯠꯁꯦ ꯑꯗꯒꯤ ꯅꯍꯥꯟ ꯅꯣꯡꯃ ꯑꯃ ꯑꯩꯅ ꯊꯕꯛ ꯆꯠꯄ ꯀꯥꯟꯗꯁꯨꯀꯣ ꯆꯠꯄ ꯀꯥꯟꯗ ꯃꯐꯝ ꯑꯩꯅ ꯊꯕꯛ ꯆꯠꯄ ꯃꯐꯝꯗꯣ ꯑꯗꯩ ꯊꯣꯛꯂꯛꯄ ꯀꯥꯟꯗ ꯅꯣꯡꯁꯦ ꯍꯦꯛꯇ ꯍꯩꯊꯔꯒ ꯑꯩꯁꯦ ꯀꯩ ꯍꯥꯏꯅꯤ ꯑ ꯖꯒꯥꯗꯨ ꯂꯝꯍꯥꯡ ꯑꯣꯏꯕꯒꯤ ꯊꯨꯞꯐꯝꯁꯨ ꯂꯩꯇꯕ ꯌꯨꯝꯁꯨ ꯇꯥꯗꯕ ꯍꯥꯏꯇꯥꯔꯦ ꯑꯗꯒꯤ ꯀꯩꯅꯣꯒꯨꯝꯕ ꯎ ꯈꯣꯡꯅꯥꯡꯒꯨꯝꯕ ꯑꯃ ꯍꯧꯔꯝꯃꯦ ꯑꯗꯨꯗꯨꯗ ꯃꯣꯏꯒꯤ ꯃꯅꯥꯗ ꯌꯦꯠꯂꯒ ꯀꯥꯕ ꯃꯅꯥ ꯑꯄꯥꯛꯞ ꯑꯄꯥꯛꯄ ꯑꯃꯁꯨ ꯍꯧꯔꯝꯃꯦ ꯑꯗꯨ ꯃꯈꯣꯡꯗꯣ ꯊꯨꯞꯄꯅꯦꯕ ꯑꯗꯨꯒ ꯐꯨꯔꯤꯏꯠ ꯀꯩꯀꯥꯗꯣ ꯂꯣꯏꯅ ꯍꯥꯏꯗꯤ ꯃꯥꯒꯤ ꯎꯐꯨꯟꯗꯨ ꯅꯨꯡꯁꯥ ꯁꯥꯈꯤꯕꯒꯤ ꯎꯐꯨꯜ ꯃꯌꯥꯝꯗꯣ ꯃꯅꯥꯗ ꯄꯛꯄꯗꯣ ꯅꯣꯡ ꯇꯥꯔꯀꯥꯟꯗ ꯑꯩ ꯐꯨꯔꯤꯠꯁꯤ ꯂꯣꯏꯅ ꯄꯥꯛꯑꯒ ꯂꯣꯏꯅ ꯆꯨ ꯂꯩꯔꯦꯕ ꯐꯨꯔꯤꯠꯁꯤꯗ ꯑꯣꯏꯅ ꯎꯐꯨꯜꯗꯣ ꯑꯩꯅ ꯎꯐꯨꯜꯗ ꯑꯣꯜꯂꯨꯕ ꯆꯞ ꯃꯥꯟꯅꯕꯩ ꯇꯥꯏꯞꯇ ꯇꯧꯔꯅꯦ ꯑꯗꯩ ꯑꯩꯁꯦ ꯅꯣꯡꯗꯣ ꯈꯤꯇꯪ ꯈꯤꯇꯪ ꯍꯥꯡꯉꯦꯅ ꯅꯣꯡ ꯈꯔ ꯒꯛ ꯄꯠ ꯄꯠ ꯇꯤ ꯇꯥꯦꯔꯤꯕꯀꯣ ꯑꯗꯨꯒ ꯊꯣꯛꯂꯛꯄꯅꯦ ꯑꯗꯨꯒ ꯑꯦ ꯍꯥꯏꯗꯤ ꯃꯤꯇꫪ ꯀꯩꯅꯣꯃꯨꯛꯇꯅꯦꯕ ꯀꯤꯂꫭ ꯇꫪ ꯑꯃ ꯐꯥꯎꯕ ꯐꯥꯔꯝꯒꯅꯤꯅꯦ ꯑꯗꯨ ꯖꯒꯥꯁꯤꯗꯅ ꯑꯃꯨꯛ ꯍꯦꯛꯇ ꯅꯨꯡꯁꯥ ꯍꯦꯛꯇ ꯁꯥꯔꯒ ꯃꯤꯅ ꯎꯕ ꯀꯥꯟꯗ ꯑꯩꯁꯦ ꯄꯨꯔꯥ ꯀꯥꯏꯗꯅꫭꯝꯒ ꯆꯠꯂꯨꯔꯒ ꯏꯔꯣꯏꯕꯒꯨꯝꯕ ꯑꯗꯒꯤ ꯇꯨꯔꯦꯟꯒꯨꯝꯕꯗ ꯂꯨꯞꯄꯔꯒ ꯀꯔꯤꯝ ꯇꯩꯊꫭꯛꯇꯕꯤꯒ ꯂꯥꯛꯄ ꯃꯥꯜꯂꯝꯒꯗꯕ ꯃꯤꯅ ꯎꯕ ꯀꯥꯟꯗ ꯄꯨꯔꯥ ꯑꯉꯥꯎꯕ ꯇꯥꯕꯅꯦꯃꯤ ꯃꯤꯅꯃꯨꯛ ꯎ ꯑꯩꯗꯤ ꯔꯦꯟ ꯀꯣꯠꯁꯨ ꯄꯨꯍꯧꯗꯕꯩ ꯎꯞ ꯇ꯭ꯔꯕ ꯍꯥꯏꯗꯤꯅꯦ ꯃꯥꯅ ꯇꯧꯔꯤꯁꯦ ꯅꯣꯡꯁꯤꯕꯨ ꯍꯥꯏꯕ ꯖꯒꯥ ꯑꯃꯅ ꯈꯪꯇꯥ ꯇꯥꯔꯅꯤ ꯖꯒꯥ ꯑꯃ ꯈꯪꯇꯥ ꯇꯥꯔꯣꯏ ꯇꯥꯔꯣꯗꯅ ꯍꯥꯏꯁꯨ ꯇꯥꯔꫭꯏ ꯄꯨꯡ ꯑꯃ ꯐꯥꯅ ꯇꯥꯕ ꯑꯃ ꯌꯥꯎꯗ꯭ꯔꯤꯕ ꯃꯤꯅꯤꯠ ꯃꯉꯥ ꯇꯥꯔꯝꯃꯅꯤ ꯀꯟꯅ ꯇꯥꯔꯝꯃꯅꯤ ꯑꯉꯥꯎꯕꯒꯤ ꯇꯥꯏꯞꯇ ꯑꯗꯨꯝ ꯍꯥꯡꯉꯗꯅ ꯂꯧ ꯇ ꯏꯁꯨꯡꯇ ꯂꯩꯍꯧꯗꯕ ꯑꯗꯨꯩꯅ ꯇꯧꯔꯤꯁꯦ
ꯇꯧꯕꯅꯦ ꯁꯥꯏꯠ ꯑꯗꯁꯨ ꯑꯗꯨꯝꯗꯤ ꯇꯥꯕ ꯑꯗꯨꯒ ꯁꯥꯏꯠ ꯑꯃꯗ ꯅꯨꯡꯁꯥ ꯊꯣꯛꯑꯒ ꯐꯖꯅ ꯂꯝ ꯑꯃꯝꯗꯅ ꯂꯩꯕ ꯑꯗ ꯅꯣꯡ ꯆꯨꯏꯒ ꯍꯥꯏꯕꯁꯦ ꯊꯥꯖꯗꯕ ꯃꯤꯁꯨ ꯌꯥꯎꯋꯦꯕ ꯑꯩꯈꯣꯏ ꯏꯃꯥꯟꯅꯕꯁꯤꯡ ꯑꯩꯈꯣꯏꯅ ꯍꯪꯕꯗ ꯑꯗꯨꯒ ꯁꯣꯝ ꯁꯥꯏꯠꯇꯅ ꯇꯥꯕ ꯑꯗꯨꯒ ꯑꯒꯤꯅ ꯑꯩꯈꯣꯏꯅ ꯌꯥꯝ ꯃꯤꯠꯅ ꯎꯕꯥꯕꯨ ꯀꯩꯅꯣꯝꯁꯨ ꯌꯥꯎꯒ꯭ꯔꯦ ꯌꯥꯝ ꯅꯛꯅ ꯈꯤꯇꯪ ꯑꯗꯨꯝ ꯃꯤꯠꯟꯅ ꯎꯕ ꯖꯒꯥꯅꯤꯀꯣ ꯁꯥꯏꯠ ꯑꯃ ꯑꯔꯣꯏꯕꯤ ꯆꯨꯝꯅ ꯍꯥꯏꯐꯦꯠ ꯅꯨꯡꯁꯥ ꯊꯣꯛꯄ ꯁ꯭ꯋꯥꯏꯅ ꯅꯨꯡ ꯀꯟꯅ ꯆꯨꯕ ꯑꯗꯨꯃꯥꯏꯅ ꯇꯧꯕꯁꯨ ꯑꯩꯈꯣꯏ ꯊꯦꯡꯅꯕ ꯌꯥꯎꯈ꯭ꯔꯦ ꯅꯪꯗꯤ ꯌꯥꯎ꯭ꯔꯕ
ꯑꯗꯨꯅꯦ ꯑꯩ ꯉꯔꯥꯡ ꯅꯍꯥꯟ ꯊꯕꯛ ꯆꯠꯄ ꯀꯥꯟꯗ ꯖꯒꯥ ꯑꯃ ꯆꯨꯔꯤꯕ ꯑꯗꯨꯝ ꯃꯤꯇꯔ ꯆꯥꯝꯃ ꯀꯩꯅꯣ ꯀꯤꯂꯣꯃꯤꯇꫪ ꯑꯃꯃꯨꯛ ꯐꯥꯔꯝꯚꯌꯥꯏ ꯃꯤꯇꫪ ꯆꯧꯉꯥ ꯆꯥꯇꯨꯛ ꯑꯗꯨꯋꯥꯏꯗꯅꯦ ꯑꯗꯨꯀꯥꯟꯗ ꯅꯨꯡꯁꯥ ꯄꯨꯁꯥ ꯁꯥꯔꯒ ꯀꯩꯝꯇ ꯀꯩꯝꯇ ꯇꯧꯗꯕ ꯃꯥꯟꯕ ꯊꯪꯅꯩ ꯃꯐꯝꯗꫭ ꯑꯗꯨꯅꯦ ꯑꯩꯅ ꯊꯕꯛ ꯆꯠꯀꯥꯟꯗ ꯊꯦꯡꯅꯔꯤ ꯍꯥꯏꯗꯤ ꯃꯤꯅ ꯀꯥꯟꯗ ꯑꯩꯁꯦ ꯄꯨꯔꯥ ꯇꯨꯔꯦꯟꯗ ꯏꯔꯣꯏ ꯏꯔꯣꯏꯔꯨꯔꯒ ꯐꯗꯤ ꯀꯩꯀꯩ ꯌꯥꯎꯗꯕꯤ ꯇꯩꯊꯣꯛ ꯇꯕꯤ ꯂꯥꯛꯑꯒ ꯂꯥꯛꯄꯩ ꯇꯥꯏꯞꯇ ꯏꯃꫭꯠꯀ ꯃꯣꯠꯂꯒ ꯑꯗꯨꯃꯥꯏꯅ ꯇꯧꯋꯦ
ꯎꯝ
ꯍꯜꯂꯣ ꯇꯥꯕ꯭ꯔꯥ
ꯇꯥꯏꯌꯦ ꯇꯥꯏꯌꯦ
ꯑꯣ ꯑꯩꯁꯨꯅꯦ ꯍꯟꯗꯛꯀꯤ ꯎꯝ ꯄꯔꯤꯈꯥꯁꯤꯇꯅꯦ ꯂꯣꯏꯔꯗꯤ ꯋꯥꯏ ꯑꯃ ꯁꯪꯉꯅꯤ ꯁꯤ ꯆꯦꯛ ꯂꯣꯏꯕꯒ ꯑꯩꯅ ꯀꯩꯅꯣꯝꯃ ꯇꯧꯒꯦ ꯈꯟꯕ ꯑꯃ ꯂꯩꯌꯦ ꯍꯥꯏꯕꯗꯤ ꯑꯩꯈꯣꯏ ꯁꯨꯝ ꯂꯩꯀꯥꯏꯒꯤ ꯑꯣꯏꯕ ꯑꯩꯈꯣꯏꯒꯤ ꯁꯤꯟꯐꯝꯁꯤꯒ ꯃꯥꯟꯅꯕ ꯍꯥꯏ ꯇꯥꯔꯦ ꯌꯨꯝꯗ ꯂꯩ ꯂꯩꯅ ꯑꯗꯨꯝ ꯃꯇꯝ ꯈꯔ ꯁꯨꯝ ꯐ꯭ꯔꯤ ꯑꯣꯏꯕ ꯃꯇꯝꯁꯤꯗ ꯀꯩꯅꯣꯝꯗ ꯇꯝꯊꯣꯛꯀꯦ ꯑꯗꯨ ꯂꯣꯏꯔꯒ ꯑꯃꯨꯛ ꯗꯥꯟꯁ ꯀꯣꯂꯦꯖꯇ ꯑꯃꯨꯛ ꯑꯩ ꯍꯥꯟꯅ ꯇꯝꯃꯝꯕ ꯂꯣꯏꯗꯕ ꯑꯃ ꯂꯩ ꯑꯗꯨꯃꯒ ꯂꯣꯏꯁꯤꯟꯒꯦ ꯑꯗꯨꯒ ꯀꯩ ꯀꯩꯅꯣ ꯊꯕꯛꯇꯤ ꯀꯥꯏꯗꯩ ꯁꯨꯝ ꯅꯣꯡꯃ ꯅꯣꯡꯃ ꯁꯨꯝ ꯆꯤꯟꯖꯜꯂꯛꯀꯦ ꯆꯤꯟꯁꯤꯜꯂꯛꯄꯁꯤ ꯃꯇꯥꯏ ꯌꯥꯝ ꯁꯥꯏꯁꯦ ꯑꯗꯨꯒ ꯍꯟꯗꯛꯁꯨ ꯄꯩꯈꯥ ꯀꯨꯏꯔꯛꯇ꯭ꯔꯅꯤꯅ ꯁꯤꯁꯦ ꯁꯤ ꯂꯣꯏꯕꯒꯅꯤ ꯍꯧꯖꯤꯛ ꯂꯥꯏ ꯈꯣꯏꯔꯝꯃꯤꯁꯦ ꯍꯥꯏꯕꯗꯤ ꯁꯤ ꯂꯣꯏꯔꯒꯗꯤ ꯈꯤꯇꯪ ꯁꯤꯟꯗꯣꯛ ꯁꯤꯟꯖꯤꯟ ꯌꯥꯅꯔꯛꯑꯅꯤ ꯁꯤꯕꯨꯛꯇꯤ ꯈꯤꯇꯪꯗꯤ ꯉꯥꯎꯗꯣꯔꯤ
ꯇꯧꯕ ꯌꯥꯕ ꯇꯧꯍꯧꯔꯣ ꯆꯍꯤ ꯌꯥꯔꯤꯀꯥꯟꯗ ꯊꯕꯛ ꯏꯪꯈꯥꯡ ꯑꯃ ꯍꯥꯏꯕꯁꯤ ꯑꯗꯨꯝ ꯁꯥꫪꯇꯤꯐꯤꯀꯦꯠ ꯀꯩꯗꯣ ꯄꯥꯏꯍꯧ ꯇꯥꯔꯒꯗꯤꯀꯣ ꯑꯗꯨꯒꯤ ꯍꯧꯖꯤꯛꯀꯥꯟꯗꯤ ꯑꯗꯨ ꯑꯗꯨꯒꯨꯝꯕꯁꯦ ꯃꯌꯥꯝ ꯇꯧꯅ ꯇꯥꯔꯒꯁꯨ ꯑꯗꯨꯝ ꯍꯥꯏꯗꯤ ꯑꯩꯒꯤ ꯑꯗꯨ ꯄꯥꯏꯍꯧꯕ ꯍꯥꯏꯗꯤ ꯁꯥꯔꯇꯤꯐꯤꯀꯦꯠ ꯀꯩꯗ ꯄꯥꯏꯍꯧꯕꯗꯨ ꯀꯌꯥ ꯂꯩꯇꯦꯅ ꯑꯗꯨꯅ ꯑꯗꯨꯝ ꯊꯕꯛꯇꯤ ꯀꯧꯔ꯫ ꯇꯨꯅꯦꯕ ꯑꯗꯨꯝ ꯍꯥꯏꯕꯗꯤ ꯍꯥꯟꯅ ꯑꯗꯨꯒꯨꯝꯕꯗꯨ ꯀꯩꯝꯇ ꯂꯩꯇꯕꯅꯤꯅ ꯑꯣꯖꯥꯒꯤꯕꯨ ꯑꯣꯏꯔꯣ ꯑꯃꯒꯤꯕꯨ ꯑꯣꯏꯔꯣ ꯀꯧꯔꯛꯄꯗꯣ ꯅꯪꯅ ꯇꯝꯕ ꯌꯥꯕ ꯇꯝꯍꯧꯔꯗꯤ ꯄꯥꯏꯍꯧꯔꯗꯤ ꯍꯌꯦꯡ ꯍꯥꯏꯗꯤ ꯑꯩꯒꯤ ꯄ꯭ꯔꯨꯐꯇꯨ ꯂꯩ ꯇꯥꯔꯒꯗꯤ ꯑꯗꯨꯝ ꯊꯕꯠ ꯆꯪꯕꯗ ꯂꯥꯏꯗꯣꯏꯅꯦꯕꯀꯣ ꯑꯗꯨꯗꯨꯒꯤ ꯋꯥꯅꯤꯗ
ꯃꯥꯅꯦ ꯑꯁ ꯀꯩꯅꯣꯁꯦ ꯍꯧꯖꯤꯛꯀꯥꯟ ꯅꯪ ꯀꯩꯅꯣ ꯇꯧꯕ꯭ꯔꯣ ꯊꯕꯛ ꯄꯨꯕ꯭ꯔꫭ ꯊꯕꯛ ꯄꯨꯕꯒꯤ ꯍꯥꯏꯕꯗꯤ ꯅꯪ ꯑꯃ ꯀꯩ ꯅꯨꯃꯤꯠ ꯀ ꯁꯒꯣꯜꯁꯦꯟ ꯈꯨꯗꯤꯡꯒꯤꯔ ꯀꯩꯅꯣꯝꯃ ꯍꯍꯦꯛ ꯃꯔꯛ ꯃꯔꯛꯇ ꯑꯃ ꯄꯨꯔꯝꯃꯦ ꯍꯥꯏꯕ ꯑꯗꯨꯏ ꯂꯣꯏꯒ꯭ꯔꯕꫭ
ꯂꯣꯏꯗ꯭ꯔꯤꯌꯦ ꯍꯟꯗꯛ ꯊꯥꯗꯪꯅꯦ ꯍꯟꯗꯛ ꯊꯥ ꯇꯥꯡ ꯀꯨꯟ ꯇꯔꯨꯛ ꯀꯌꯥ ꯇꯥꯕꯅꯣꯈꯪꯗꯦꯅꯦ ꯀꯨꯟ ꯃꯉꯥꯃꯨꯛ ꯇꯥꯔꯝꯗꯧ ꯃꯥꯜꯂꯦ ꯑꯃꯨꯛꯇꯪ ꯆꯠꯂꯒ ꯂꯣꯏꯁꯤꯜꯂꯅꯤ ꯑꯗꯒꯤꯗꯤ ꯑꯩ ꯃꯊꯪ ꯊꯥꯗꯒꯤꯗꯤ ꯏꯝꯐꯥꯜꯗ ꯑꯗꯨꯝ ꯀꯥꯔꯒ ꯂꯩꯕ ꯈꯣꯠꯄ ꯇꯧꯕ ꯌꯥꯔꯅꯤ
ꯑꯣ ꯑꯗꯒꯤ ꯅꯪꯅ ꯍꯧꯖꯤꯛ ꯆꯠꯂꯤꯗꯨꯅ ꯑꯣ ꯊꯥ ꯑꯝꯗ ꯑꯃꯨꯛꯇꯪ ꯆꯠꯇꯣꯏꯅꯦꯕ
ꯅꯠꯇꯦ ꯍꯞꯇꯥ ꯑꯃꯗ ꯑꯃꯨꯛꯇꯪ ꯆꯠꯂ ꯊꯥꯃꯨꯛꯇꯪꯠ ꯆꯠꯀꯗꯕ ꯑꯣꯏꯕꯣ ꯀꯣ ꯑꯗꯨꯗꯨꯒꯤ
ꯑꯗ ꯑꯗꯨ ꯂꯣꯏꯔꯛꯄ ꯀꯟꯗ ꯁꯨꯝ ꯑꯇꯣꯞꯄ ꯄꯨꯕꯩ ꯈꯣꯠꯄꯒꯤꯗꯤ ꯂꯩꯕ꯭ꯔꯥ ꯂꯩꯇꯕ꯭ꯔꯥ ꯄ꯭ꯂꯥꯟꯁꯦ
ꯑꯇꯣꯞꯄ ꯄꯣ ꯕꯥꯏꯑꯣꯖꯤꯠ ꯑꯃꯥ ꯈꯟꯗꯤꯌꯦ ꯑꯩꯗꯣ ꯈꯪꯗꯦ ꯑꯩꯗꯨ ꯈꯪꯗꯦ ꯒ꯭ꯌꯥꯟ ꯇꯥꯗꯕꯀꯣ
ꯑꯣ ꯑꯗꯒꯤ ꯑ ꯑꯗꯒꯤ ꯅꯪꯒꯤ ꯄꯔꯤꯈꯥ ꯑꯃ ꯊꯥꯅꯤ ꯍꯥꯏꯕꯗꯨꯗꯤ ꯑꯗꯨ ꯊꯥꯈ꯭ꯔꯕ ꯊꯥꯗ꯭ꯔꯤꯕꯗꯨ ꯀꯥꯎꯔꯦ
ꯊꯥꯗꯤ ꯊꯥꯈ꯭ꯔꯦ ꯑꯗꯨ ꯍꯥꯏꯗꯣꯛꯇ꯭ꯔꯤ ꯍꯟꯗꯛ ꯍꯞꯇꯥꯒꯨꯝꯕꯗ ꯍꯥꯏꯗꯣꯛꯄ ꯌꯥꯏ ꯑꯗꯨꯒ ꯌꯦꯡꯉꯒꯦ ꯑꯩꯒꯤ ꯊꯕꯛ ꯇꯧꯕꯁꯦꯀꯣ ꯑꯩꯁꯦ ꯂꯩꯕꯥꯛꯄꯣꯛ ꯑꯗ ꯄꯣꯛꯄꯒꯤ ꯑꯗꯨꯝ ꯆꯌꯦꯠ ꯈꯣꯏꯌꯦꯠꯅꯕ ꯇꯧꯕꯗꯣ ꯀꯩꯁꯟꯅꯇ꯭ꯔꯁꯨꯀꯣ ꯑꯗꯨꯝ ꯇꯧꯗꯣꯏꯅꯦꯕ ꯑꯗꯥ ꯑꯅꯤꯔꯛ ꯍꯟꯕꯒꯨꯝꯕ ꯁꯣꯏꯗ꯭ꯔꯁꯨ ꯌꯥꯗꯕꯗꯣ ꯌꯥꯕꯗ ꯎꯝ ꯁꯣꯏꯕ ꯀꯩꯅꯣ ꯇꯧꯕ ꯑꯗꯨꯝ ꯇꯧꯔ ꯇꯧꯋꯦꯕꯀꯣ ꯍꯥꯏꯗꯤ ꯑꯁ ꯅꯣꯡ ꯇꯥꯔꯥ ꯏꯪꯒꯗ꯭ꯔꯥ ꯍꯥꯏꯔ ꯑꯩꯅ ꯑꯣꯝꯆꯥꯛꯅꯔꯦ ꯏꯁꯥꯁꯦ ꯀꯩꯝꯇ ꯇꯁꯨ ꯅꯠꯇꯦꯅ ꯃꯤ ꯊꯕꯛ ꯇꯧꯕ ꯀꯩꯗꯧꯕ ꯃꯌꯥꯝꯁꯦ ꯀꯃꯥꯏꯅ ꯇꯧꯔꯒꯅꯤ ꯏꯁꯥꯁꯦ ꯆꯥꯛ ꯆꯥꯛꯔꯒ ꯃꯥ ꯃꯔꯦꯡ ꯃꯔꯦꯡ ꯆꯠꯄꯗꯣ ꯇꯧ ꯂꯩꯔꯦ
ꯑꯁ ꯑꯩꯁꯨ ꯉꯔꯥꯡꯒ ꯀꯩꯅꯣꯒ ꯌꯥꯝ ꯁꯥꯏ ꯉꯥ ꯅꯍꯥꯟꯒꯗꯤ ꯑꯁ ꯐꯖꯅ ꯁꯥꯔꯤꯉꯩ ꯃꯊꯛꯁꯤꯗ ꯑꯃꯨꯛ ꯑꯩꯅ ꯑꯃꯨꯛ ꯁꯨꯝ ꯊꯕꯛꯏꯪꯈꯥꯡ ꯆꯠꯕꯗ ꯈꯔꯒ ꯃꯨꯔꯦ ꯑꯩꯈꯣꯏꯗꯤꯀꯣ ꯑꯗꯨꯒ ꯈꯉꯥꯎ ꯐꯨꯔꯤꯠ ꯇ꯭ꯔꯤꯁ ꯑꯩꯈꯣꯏ ꯐꯨꯔꯤꯠ ꯃꯀꯛꯀꯨꯝꯕ ꯑꯗꯩ ꯈꯪꯒꯥꯎ ꯍꯥꯞꯄꯦꯟꯒꯨꯝꯕꯗꯤ ꯑꯗꯨꯝ ꯁꯦꯠꯂꯒ ꯑꯗꯨꯝ ꯆꯠꯇꯣꯏꯅꯦ ꯀꯩꯁꯨ ꯑꯁꯥꯡꯕ ꯈꯣꯠꯄ ꯁꯦꯠꯂꯗꯤ ꯐꯩꯗꯅ ꯑꯗꯨꯅꯨ ꯎꯨꯗꯩ ꯍꯦꯟꯅ ꯃꯆꯨ ꯂꯣꯛꯑꯦ ꯑꯗꯨꯅꯦ ꯅꯨꯡꯁꯥ ꯆꯠꯄꯁꯤꯗꯤ ꯍꯥ ꯍꯥ
ꯑꯣ ꯑꯩꯁꯨ ꯍꯟꯗꯛꯇꯣ ꯏꯅꯥꯎꯅꯨꯄꯥ ꯂꯨꯍꯣꯡꯕ ꯇꯧꯕ ꯑꯁ ꯊꯕꯛ ꯆꯦꯟꯕꯗ ꯃꯨꯁꯤꯟ ꯃꯨꯔꯦ ꯑꯩꯁꯦ ꯂꯥꯛꯄ ꯀꯥꯟꯗ ꯍꯥꯏꯅ ꯀꯩꯅꯣ ꯅꯪ ꯅꯁꯛꯇꯨꯕꯨ ꯂꯣꯏ ꯀꯥ ꯂꯩꯔꯝꯃꯦꯅ ꯑꯁ ꯑ ꯌꯨꯝꯗ ꯂꯩꯕ ꯑꯗꯨꯗꯤ ꯁꯨꯝ ꯀꯩ ꯍꯥꯏꯅꯤ ꯃꯥꯏꯐꯥꯎ ꯐꯖꯟꯅ ꯇꯥꯗꯦꯕ ꯑꯗꯨꯝ ꯑꯩ ꯏꯁꯝ ꯇꯥꯒꯤꯕꯗꯨꯅ ꯂꯣꯏꯔꯦ ꯅꯣꯡꯃꯒꯤ ꯑꯗꯨꯒꯤ ꯑꯗꯨꯒ ꯅꯨꯡꯗꯥꯡꯗꯁꯨ ꯍꯥꯟꯅ ꯁꯤ ꯗꯨ ꯊꯕꯛ ꯀꯩ ꯑꯃ ꯀꯩ ꯑꯃ ꯇꯧꯔ ꯇꯥꯔꯒꯗꯤ ꯑꯗꯨꯝ ꯁꯤꯗ ꯑꯇꯣꯞꯄ ꯃꯐꯝ ꯂꯩꯇꯥꯥꯔꯗꯤ ꯈꯤꯇꯪ ꯀꯦꯟꯅꯤꯡꯕ ꯈꯣꯠꯄ ꯊꯕꯛ ꯑꯃ ꯆꯠꯀꯗꯕꯅꯤꯅ ꯃꯤꯌꯥꯝ ꯇꯤꯟꯒꯗꯕꯅꯤꯅ ꯂꯩꯅ ꯍꯧꯖꯤꯛꯇꯤ ꯑꯃꯨꯛ ꯌꯨꯝꯗ ꯂꯩꯗꯣꯏꯅ ꯀꯩꯗꯧꯗꯣꯏꯅꯣꯗ ꯀꯦꯔꯥ ꯀꯅꯥ ꯎꯗꯣꯏꯅꯣꯅ ꯈꯟꯕꯒꯤ ꯑꯗꯨꯝ ꯇꯧꯗꯕꯗꯣ ꯑꯗꯨꯃꯥꯏꯅ ꯇꯧꯋꯦ ꯄꯨꯡꯃꯨ ꯃꯨ ꯂꯣꯏꯔꯦ ꯏꯁꯥꯒꯖꯦ
ꯑꯗꯣ ꯃꯣꯏꯗꯤ ꯑꯉꯣꯝ ꯈꯥꯕꯗꯤ ꯑꯣꯏꯕ ꯃꯨꯗꯤ ꯃꯨꯁꯜꯂꯝꯒꯅꯤ ꯑꯗꯨ ꯑꯣꯏꯔꯒꯁꯨ ꯃꯨꯏ ꯍꯥꯏꯕꯁꯨ ꯅꯣꯏꯗꯤ ꯃꯁꯥꯒꯤ ꯑꯩꯈꯣꯏꯒ ꯗꯨꯝ ꯌꯦꯡꯅꯕꯗ ꯅꯣꯏꯅ ꯑꯃꯨꯛ ꯅꯣꯏꯗꯤ ꯃꯤ ꯉꯧꯕꯕꯗ ꯆꯤꯡꯉꯦꯃꯦ ꯅꯣꯏꯁꯨ ꯆꯤꯡꯕꯕꯨꯗꯤ ꯑꯗ ꯑꯩꯈꯣꯏꯁꯤꯅ ꯑꯃꯨꯛ ꯀꯠꯂꯩ ꯀꯨꯆꯨꯗ ꯍꯥꯏꯒꯗ꯭ꯔꯥ ꯃꯝꯁꯤꯟꯕ ꯍꯥꯏꯒꯗ꯭ꯔꯥ ꯑꯗꯅꯦ ꯈꯦꯠꯇꯤ ꯈꯦꯠꯅꯔꯦ ꯅꯣꯏꯒꯤ ꯑꯩꯈꯣꯏꯒꯤꯗꯤ ꯑꯃꯛ ꯀꯨꯆꯨꯁꯦ ꯍꯥ ꯍꯥ
ꯍꯣꯏ ꯈꯪꯗꯦꯗ ꯌꯦꯡꯉꯒꯦ ꯍꯥꯏꯕꯗꯤ ꯒ꯭ꯌꯥꯟ ꯇꯥꯗꯦꯗ ꯇꯧꯔꯤꯁꯦ ꯑꯗꯨꯝ ꯊꯕꯛꯁꯨ ꯑꯃ ꯑꯃ ꯇꯧꯗ ꯆꯍꯤꯅ ꯁꯨꯝ ꯌꯥꯝꯁꯤꯜꯂꯛ ꯍꯥꯏꯕ ꯋꯥꯅꯤ ꯑꯩꯈꯣꯏꯁꯨ ꯆꯍꯤ ꯀꯨꯅ ꯃꯥꯄꯟ ꯃꯊꯥ ꯁꯥꯖꯤꯜꯂ ꯂꯛꯑꯕꯅꯦ ꯑꯗꯒꯤꯗꯤ ꯑꯃꯨꯛ ꯊꯕꯛ ꯏꯪꯈꯥꯡꯒꯤ ꯑꯃꯨꯛ ꯌꯨꯝ ꯀꯩ ꯁꯥꯒꯗꯕꯁꯨ ꯋꯥꯠꯂꯤ ꯂꯨꯍꯣꯡ ꯈꯣꯡꯗꯣꯡꯒꯗꯕꯁꯨ ꯋꯥꯠꯂꯤ ꯃꯊ ꯑꯗꯨꯝ ꯁꯥꯏꯗ ꯈꯟꯖꯜꯂꯨꯕ ꯀꯥꯟꯗ
ꯃꯥꯅꯦ ꯆꯍꯤꯗꯤ ꯈꯪꯍꯧꯔꯣꯏꯗꯨꯏꯅꯦ ꯁꯣꯝ ꯍꯥꯞ ꯁꯨꯝ ꯍꯥꯞꯆꯤꯜꯂꯛ ꯍꯥꯞꯆꯜꯂꯛꯇ ꯇꯧꯗꯧ ꯊꯕꯛꯅ ꯃꯌꯥꯝ ꯋꯥꯠꯍꯧ ꯇꯧꯕꯅꯦ ꯑꯗꯨꯕꯨ ꯑꯁ ꯆꯍꯤꯁꯦ ꯃꯅꯤꯡ ꯍꯟꯕ ꯌꯥꯔꯗꯤꯅꯦꯗꯤ ꯆꯍꯤ ꯀꯨꯟꯃꯉꯥ ꯀꯨꯟꯇꯔꯨꯛ ꯀꯨꯟꯃꯉꯥꯒꯤ ꯁ꯭ꯋꯥꯏꯗꯒ ꯂꯩ ꯂꯩꯕ ꯃꯇꯥꯡ ꯑꯣꯏꯔꯝꯃꯗꯤ ꯅꯨꯡꯉꯥꯏꯗꯧꯅꯤ꯫
ꯑꯩꯁꯨ ꯑꯗꯨꯃꯥꯏꯅ ꯈꯜꯂꯅꯤ ꯍꯧꯖꯤꯛꯁꯦ ꯆꯍꯤ ꯀꯨꯟꯃꯉꯥ ꯀꯨꯟꯇꯔꯨꯛꯇꯪ ꯁꯨꯔꯗꯤ ꯍꯥꯟꯅꯗꯤ ꯑꯁ ꯆꯍꯤ ꯇ꯭ꯔꯥꯝꯄꯜ ꯀꯨꯟꯒ ꯁꯨꯔꯛꯄꯁꯦ ꯑꯁ ꯑꯩꯁꯦ ꯌꯥꯝ ꯑꯍꯟ ꯑꯣꯏꯅꯤꯡꯕꯒꯤ ꯇꯥꯏꯞꯇ ꯀꯨꯟꯃꯉꯥ ꯀꯟꯔꯨꯛꯀ ꯁꯨꯔꯗꯤ ꯐꯒꯅꯤ ꯑꯗꯨꯃꯥꯏꯅ ꯇꯧꯔꯗꯤ ꯈꯔꯒꯅꯤꯅ ꯈꯜꯂꯝꯃꯤꯅꯦꯕ꯫ ꯈꯪꯍꯧꯗꯦꯗꯣ ꯀꯣ ꯃꯥ ꯀꯨꯟ ꯗꯨꯛ ꯁꯨꯨꯔꯔꯝ ꯀ꯭ꯋꯥꯡ ꯈꯨꯗꯛꯇꯩꯕꯗꯩ ꯑꯗꯨꯝ ꯄꯥꯕ ꯇꯟꯗꯅ ꯄꯥꯈꯤꯗꯕ꯫ ꯄꯥꯀꯥꯟꯗꯗꯤ ꯍꯧꯖꯤꯛ ꯄ ꯀꯨꯟꯊ꯭ꯔꯥ ꯁꯨ ꯂꯩꯔꯝꯃꯦ ꯆꯍꯤꯁꯦ ꯍꯥꯏꯗꯤ ꯑꯗꯨꯝ ꯅꯤꯡꯁꯤꯡꯉꯨꯗꯕꯗꯤ ꯑꯩ ꯁꯨꯃꯥꯏꯅ ꯁꯨꯔꯛꯑꯦ ꯋꯥꯈꯟꯗꯤ ꯑꯗꯨꯝ ꯑꯉꯥꯡꯒꯤ ꯋꯥꯈꯜ ꯑꯗꯨꯝ ꯇꯧꯔ ꯂꯩꯔꯤ ꯄꯣꯠꯅꯤꯗ ꯍꯧꯖꯤꯛꯀꯥꯟꯗꯤ ꯂꯩꯕꯕꯨꯗꯤ ꯆꯍꯤꯅ ꯌꯥꯗꯋꯥꯅꯦꯕ꯫
ꯃꯥꯅꯦ
ꯅꯪ ꯄꯨꯡ ꯀꯌꯥ ꯆꯠꯇꯣꯏꯅꯣ ꯊꯕꯛꯇꯤ꯫
ꯑꯩ ꯊꯕꯛꯁꯦ ꯄꯨꯡ ꯀꯩꯅꯣꯗ ꯑꯥ ꯍꯧꯖꯤꯛ ꯑꯥ ꯀꯩꯅꯣꯒꯤ ꯗꯥꯏ ꯊꯣꯛꯑꯅꯤ ꯄꯨꯡ ꯇꯔꯥꯃꯥꯊꯣꯏ ꯍꯧꯖꯤꯛ ꯄꯨꯡ ꯇꯔꯥꯒ ꯃꯤꯅꯤꯠ ꯇꯔꯥꯃꯥꯈꯥꯏ ꯈꯔ ꯍꯦꯜꯂꯦ ꯑꯗꯨꯒ ꯄꯨꯡ ꯑꯥ ꯇꯔꯥꯃꯥꯊꯣꯏꯒꯤ ꯇꯔꯥꯃꯥꯊꯣꯏ ꯃꯈꯥꯏ ꯕꯨꯛꯀꯤ ꯃꯅꯨꯡꯗꯗꯤ ꯊꯣꯛꯇꯤ ꯊꯣꯛꯑꯅꯤ ꯍꯥꯏꯕꯗꯤ ꯑꯥ ꯀꯩꯅꯣ ꯇꯧꯕ ꯑꯥ ꯆꯥꯛꯁꯨ ꯉꯥꯏꯕ ꯑꯣꯏꯅ ꯂꯩꯔꯦꯀꯣ ꯑꯗꯨꯒ ꯑꯈꯣꯏꯒꯤ ꯏꯅꯥꯎꯄꯥ ꯑꯃꯅ ꯒꯥꯔꯤ ꯄꯨꯒꯤꯌꯦ ꯃꯥꯖꯦ ꯑꯁꯤ ꯑꯩꯈꯣꯏ ꯁꯤ ꯊꯣꯡ ꯑꯍꯟꯕꯨꯗ ꯆꯠꯈꯤꯕ ꯑꯗꯨ ꯍꯜꯂꯛꯄ ꯍꯦꯛ ꯂꯥꯛꯄꯒ ꯉꯥ ꯂꯣꯏꯁꯤꯟꯕꯒ ꯑꯗꯨꯝ ꯃꯄꯥ ꯆꯥꯅꯔꯅꯤ ꯑꯩꯅ ꯆꯥꯛ ꯏꯁꯤꯡ ꯆꯥꯔꯤꯉꯩ ꯈꯣꯠꯂꯤꯉꯩ ꯂꯣꯏꯁꯤꯜꯂꯤꯉꯩ ꯃꯥ ꯂꯥꯛꯄꯒ ꯑꯗꯨ- ꯑꯗꯨꯒ ꯆꯠꯂꯗꯣꯏ
ꯑꯣ ꯐꯥꯔꯦ ꯐꯥꯔꯦ
ꯅꯣꯡꯃꯗꯤꯅꯦ ꯈꯤꯇꯪ ꯄꯥꯊꯥꯔꯛꯑꯦ
ꯍꯣꯏ-ꯍꯣꯏ ꯅꯪ ꯂꯣꯏꯖꯤꯟꯅꯕ ꯏꯔꯨꯖꯥ ꯃꯥꯏꯊꯕ ꯆꯥꯛ ꯏꯁꯤꯡ ꯆꯥꯕ ꯃꯇꯝ ꯇꯧꯕ ꯀꯥꯏ ꯇꯥꯔꯒꯗꯤ ꯅꯪꯁꯨ ꯗꯨꯝ ꯂꯣꯏꯖꯤꯜꯂꯣ ꯑꯩꯁꯨ ꯑꯗꯨꯃꯥꯏꯅ ꯄꯨꯡ ꯇꯔꯥꯃꯥꯊꯣꯏ ꯈꯤꯇꯪ ꯍꯦꯟꯕ ꯁ꯭ꯋꯥꯏꯗ ꯊꯣꯛꯈꯤꯒꯦ ꯇꯧꯕꯅꯦꯕ ꯀꯣ ꯑꯗꯨꯏꯗꯨꯒꯤ-ꯑꯗꯨꯃꯥꯏꯅ ꯇꯧꯔꯒ ꯂꯣꯏꯖꯤꯜꯂꯖꯦꯅ ꯑꯗꯨꯝ ꯐꯖꯥꯅ ꯂꯩꯔꯣ ꯍꯌꯦꯡ
ꯐꯥꯔꯦꯝ ꯍꯣ ꯍꯜꯂꯛ ꯀꯥꯟꯗ ꯋꯥꯔꯤ ꯁꯔꯥꯁꯦ ꯑꯃꯨꯛ
ꯍꯣ ꯍꯣꯏ ꯂꯩꯔꯣꯛ ꯀꯣ ꯑꯗꯨꯗꯤꯀꯣ ꯑꯩ ꯊꯝꯒꯦꯀꯣ